ꯍꯜꯂꯣ
ꯇꯥꯔꯕꯣ
ꯑꯣ ꯇꯥꯕ꯭ꯔꯣ
ꯑꯣ ꯇꯥꯕ꯭ꯔꯣ ꯎꯝ ꯅꯦꯋꯥꯛ ꯈꯔ ꯅꯨꯉꯥꯏꯇꯕꯒꯤꯟ
ꯅꯈꯣꯏꯒꯤ ꯃꯥꯜꯂꯦ ꯍꯜꯂꯣ
ꯇꯥꯔꯦꯀꯣ ꯎꯝ
ꯑꯣꯏ ꯇꯌꯦ ꯎꯝ ꯇꯌꯦ
ꯑꯩꯈꯣꯏ ꯋꯥꯏꯐꯥꯏꯅꯅꯤ
ꯀꯣꯏꯄꯥꯏ ꯄꯥꯏꯒꯅꯨꯅꯥ ꯑꯗꯨꯗꯤ
ꯗꯨꯗꯤ ꯋꯥꯏꯐꯥꯏ ꯄꯥꯏꯒꯅꯨꯅꯥ
ꯍꯣꯏ
ꯀ꯭ꯔꯤꯔꯥ ꯀ꯭ꯔꯤ ꯍꯥꯏꯕ꯭ꯔꯥ
ꯎꯝ ꯎꯍꯝ꯫
ꯇꯨꯝꯒ꯭ꯔꯕꯣ?
ꯍꯣꯏ ꯇꯨꯃꯦ꯫
ꯎꯝ꯫
ꯅꯍꯥꯟ ꯅꯈꯣꯏ ꯑꯝꯇ ꯐꯖꯅ ꯇꯥꯗꯦ ꯍꯥꯏꯌꯦ꯫ ꯇꯥꯕ꯭ꯔꯣ ꯅꯪꯗꯤ꯫
ꯎꯝ ꯂꯥꯎꯠ ꯆꯠꯇꯦ ꯀꯥꯟꯁꯤꯗꯤ꯫
ꯎꯝ ꯆꯠꯇꯦ꯫
ꯎꯝ꯫ ꯃꯤꯅꯠ ꯑꯗꯨꯏꯅꯦ꯫
ꯍꯣꯏ ꯑꯗꯨꯨꯝ ꯂꯩꯌꯦ ꯉꯁꯤꯗꯤ ꯀ꯭ꯔꯤꯝꯇ ꯇꯥꯎꯗꯦ꯫
ꯎꯝ꯫ ꯑꯦ ꯈꯣꯏꯁꯨ꯫
ꯃꯤ ꯃꯈꯣꯏ ꯃꯤ ꯃꯈꯜ ꯌꯥꯝ ꯂꯥꯛꯑꯦꯀꯣ ꯑꯩꯏꯗꯣ ꯉꯁꯤ꯫ ꯌꯦꯡꯗꯦ ꯉꯁꯤ ꯌꯦꯡꯗꯦ ꯑꯩꯗꯤ ꯑꯗꯨꯝ ꯄꯥꯛ ꯌꯦꯡꯗꯦ ꯑꯩꯗꯤ꯫ ꯅꯦꯠꯋꯥꯔꯛ ꯐꯠꯇꯕ ꯃꯥꯜꯂꯦ ꯅꯈꯣꯟ ꯐꯖꯅ ꯇꯥꯌꯦ꯫ ꯀꯩ ꯇꯧꯕ ꯖ